ꯍꯜꯂꯣ ꯍꯧꯒꯠꯈꯔꯕꯣ
ꯑꯧ ꯍꯧꯒꯠꯈ꯭ꯔꯦ ꯅꯪꯗꯤ
ꯎꯝ ꯑꯩꯗꯤ ꯑꯁ ꯀꯨꯏꯔꯦꯗ
ꯎꯝ
ꯀꯩꯇꯧꯔꯤꯒꯦ ꯍꯧꯖꯤꯛꯇꯤ
ꯂꯧꯗ ꯆꯥꯒꯨꯝꯕ ꯊꯤꯟꯕ ꯆꯠꯂꯦ ꯅꯪꯗꯤ
ꯑꯩꯗꯤ ꯍꯧꯖꯤꯛ ꯑꯣꯏꯅꯗꯤ ꯀꯩꯝ ꯇꯧꯗꯦ ꯑꯗꯨꯝ ꯂꯩꯌꯦ ꯐꯝꯃꯒ
ꯅꯪ ꯚꯣꯂꯨꯝꯗꯣ ꯈꯤꯇꯪ ꯄꯤꯛꯅ ꯇꯥꯏꯌꯦ ꯀꯔꯤꯇꯧꯕ꯭ꯔꯥ
ꯎꯝ ꯑꯗꯨꯝ ꯇꯧꯕꯅꯦ ꯁꯤꯁꯦ
ꯑꯥ ꯅꯨꯡꯉꯥꯏꯔꯤ
ꯎꯝ ꯑꯩꯈꯣꯏꯗꯤ ꯌꯥꯝ ꯅꯨꯡꯉꯥꯏꯔꯤ ꯅꯪꯗꯤ
ꯎꯝ ꯅꯨꯡꯉꯥꯏꯔꯤ ꯑꯅꯥ ꯑꯌꯦꯛ ꯃꯔꯛꯇ
ꯍꯦ ꯍꯦ
ꯑꯩꯁ ꯏꯪ ꯂꯧꯗ ꯆꯠꯄꯗꯣ ꯏꯪꯗ꯭ꯔꯣ
ꯑꯩꯁ ꯁꯥꯏ ꯍꯥꯏꯔ ꯀꯥꯟꯁꯤꯗ
ꯁꯥꯏꯍꯦ ꯑꯩꯗꯤ ꯌꯥꯝ ꯏꯪꯉꯦ ꯀꯩꯅꯣ ꯈꯪꯗꯦ
ꯅꯣꯡ ꯆꯨꯕ꯭ꯔꯣ
ꯅꯣꯡꯗꯤ ꯆꯨꯗꯦꯕꯀꯣ ꯑꯗꯨ ꯑꯩꯁꯨ ꯋꯦꯗꯔꯁꯦ ꯑꯃꯝꯕ ꯌꯥꯝ ꯏꯪꯕ ꯅꯨꯡꯁꯤꯠꯇꯣ ꯌꯥꯝ ꯀꯜꯂꯦꯕ ꯉꯁꯤ
ꯑꯣ ꯑꯗꯨꯅꯅꯤꯗ ꯑꯩꯀꫭꯏꯁꯤꯗꯗꯤ ꯁꯥꯕꯗ ꯂꯣꯏꯔꯦ ꯑꯣꯝꯆꯥꯛꯅꯩ ꯅꯨꯡꯁꯥꯕꯨꯗꯤ ꯊꯣꯛꯂꯛꯇ꯭ꯔꯤ
ꯆꯥ ꯀꯩꯀꯥ ꯊꯤꯟꯕ ꯂꯣꯏꯔꯒ ꯑꯗꯨ ꯃꯇꯨꯡꯗ ꯑꯃꯨꯛ ꯆꯥꯛ ꯊꯣꯡꯒꯅꯤ
ꯁꯤ ꯊꯤꯟꯕ ꯂꯣꯏꯔꯒ ꯆꯥꯛ ꯊꯣꯡꯉꯅꯤ ꯏꯟꯁꯥꯡꯗꯤ ꯉꯔꯥꯡ ꯅꯨꯃꯤꯗꯥꯡ ꯀꯥꯝꯈ꯭ꯔꯦ ꯀꯩꯅꯣꯗꯨ ꯎꯁꯣꯏꯗꯨ ꯑꯗꯨꯗꫭ ꯀꯥꯝꯃꯒ ꯊꯝꯈꯔ‌ꯦ ꯍꯧꯖꯤꯛꯅ ꯍꯜꯂꯒ ꯑꯃꯨꯛ ꯆꯥꯛꯀ ꯀꯩꯅꯣ ꯇꯧꯔꯨꯗꯣꯏꯅꯦ ꯎꯝ
ꯌꯥꯝ ꯃꯔꯝ ꯃꯣꯛꯑꯦꯅꯦ
ꯀꯗꯥꯏꯗꯩꯩ ꯇꯨꯝꯃꯒ ꯂꯩꯕꯅꯦ ꯑꯩꯗꯣ ꯇꯨꯝꯃꯒ ꯂꯩꯕꯅꯦ ꯉꯔꯥꯡꯗꯣ ꯑꯩ ꯉꯔꯥꯡ ꯈꯛꯇ ꯍꯜꯂꯛꯄꯅꯦꯕ ꯅꯍꯥꯟꯗꯒꯤ ꯍꯣꯁꯄꯤꯇꯥꯜꯗ ꯂꯩꯔꯨꯕꯅꯦꯕ
ꯎꯝ
ꯑꯗꯨꯒꯤ ꯑꯁ ꯇꯨꯝꯁꯤꯠ ꯐꯥꯗꯕꯁꯦ ꯑꯩꯅ ꯇꯨꯝꯈꯤꯒꯦꯗ ꯏꯃꯥꯅ ꯐꯣꯟ ꯇꯧꯔꯛꯑꯦ ꯏꯕꯣꯛꯁ ꯁꯨ ꯂꯥꯛꯑ ꯍꯧꯗꯣꯛꯑꯝꯃꯦ ꯑꯩ ꯉꯥꯏꯍꯥꯛꯇꯪ ꯇꯨꯝꯒꯦꯅ ꯆꯠꯂꯣ ꯍꯥꯏꯔꯒ
ꯍꯝ ꯍꯝ ꯍꯝ
ꯏꯃꯥ ꯌꯥꯝ ꯊꯨꯅ ꯊꯤꯜꯂꯣ ꯍꯥꯏꯔꯛꯄꯗꯒꯤ ꯑꯩ ꯍꯧꯒꯠꯂꯒ ꯇꯟꯗꯣ ꯁꯦꯝꯃꯒ ꯄꯨꯔꯛꯄꯅꯦꯕ
ꯑꯗꯨꯅꯦ ꯈꯨꯟꯗ ꯈꯨꯟꯗ ꯑꯦ ꯈꯨꯟꯗ ꯂꯩꯕꯁꯦꯀꯣ
ꯎꯝ
ꯑꯗꯨꯝ ꯍꯧꯗꯣꯛꯑꯦꯕ ꯏꯃꯥ ꯅꯠꯇ꯭ꯔꯒ ꯀꯅꯥ ꯀꯅꯥꯅꯕꯨ ꯉꯟꯇꯥꯅ ꯇꯨꯝꯁꯤꯠ ꯇꯣ ꯐꯥꯗꯦꯕ ꯌꯨꯝꯗ ꯂꯩꯔꯗꯤ
ꯎꯝ
ꯈꯣꯏꯁꯨ ꯑꯗꯨꯃꯥꯏ ꯇꯧꯋꯦ
ꯎꯝ ꯑꯁ ꯃꯔꯛꯇꯗꯤꯀꯣ ꯈꯠꯅꯕꯅꯦ ꯍꯧꯒꯦ ꯍꯧꯗꯣꯛꯀꯅꯨ ꯑꯗꯨ ꯍꯥꯏꯔꯀꯣ ꯐꯩꯖꯨꯞ ꯀꯁꯨ ꯃꯣꯏꯅ ꯆꯤꯡꯒꯅꯤ ꯁꯨꯞꯄꯣꯏ ꯁꯨꯞꯄꯣꯏ ꯅꯣꯏꯒꯤ ꯐꯩꯖꯨꯞꯇꯣ
ꯑꯦ ꯍꯦꯍꯦ
ꯑ
ꯑꯗꯨꯃꯥꯏꯅ ꯇꯧꯕꯅꯦꯕ ꯑꯩꯈꯣꯏꯁꯨ
ꯎꯝ
ꯑꯅꯝꯕꯗ ꯑꯌꯨꯛ ꯉꯟꯇꯥꯅ ꯍꯣꯡꯒꯠꯂꯛꯀꯅꯤ ꯄꯨꯡ ꯃꯔꯤ ꯑꯗꯨꯋꯥꯏꯗꯀꯣ ꯑꯩꯈꯣꯏꯗꯤ ꯀꯩꯅꯣ ꯄꯨꯡ ꯑꯅꯤ ꯑꯍꯨꯝ ꯑꯗꯨꯋꯥꯏꯗ ꯇꯨꯝꯕꯅꯦꯕ ꯇꯨꯝꯕ ꯌꯥꯗꯕꯩ ꯑꯗꯨ ꯇꯨꯝꯃꯤꯀꯥꯟꯗ ꯑꯦ ꯉꯔꯥꯡꯂꯣ
ꯑꯥ
ꯉꯔꯥꯡ ꯍꯥꯏꯌꯦ ꯉꯁꯤ
ꯉꯁꯤꯒꯤ
ꯉꯁꯤꯒꯤꯗꯣ ꯌꯦꯡꯗꯦ
ꯑꯥ ꯏꯁꯄꯦꯟꯅ ꯉꯝꯕ ꯃꯥꯂꯦꯀꯣ
ꯍꯣꯏ ꯃꯣꯏꯅ ꯉꯝꯈꯤꯅꯤ ꯈꯪꯕꯒꯤ ꯌꯦꯡꯗ꯭ꯔꯦꯕ
ꯎꯝ
ꯑꯥꯍꯥ ꯍꯟꯗꯛꯇꯤ ꯀꯩꯅꯣ ꯏꯁꯄꯦꯟꯒ ꯑꯥꯔꯖꯦꯟꯇꯤꯅꯥꯗ ꯂꯩꯕꯅꯦꯕꯀꯣ ꯑꯩ
ꯎꯝ ꯎꯝ
ꯉꯁꯤꯒꯤꯗꯤ ꯐꯖꯅ ꯌꯦꯡꯉꯅꯤ ꯌꯨꯝ ꯆꯠꯂꯅꯤꯕ ꯉꯁꯤꯗꯤ ꯑꯗꯨ ꯆꯠꯂꯗꯤ ꯐꯖꯅꯥ ꯌꯦꯡꯉꯅꯤ
ꯉꯁꯤ ꯑꯥꯔꯖꯦꯟꯇꯤꯅꯥ ꯂꯩꯌꯦꯀꯣ
ꯎꯝ ꯎꯝ ꯂꯩꯌꯦ
ꯄꯨꯡ ꯀꯌꯥꯗꯒꯤ ꯀꯌꯥ ꯐꯥꯎꯔꯀꯣ
ꯅꯥꯏꯟ ꯊꯥꯔꯇꯤ ꯃꯥꯂꯦ
ꯎꯝ ꯈꯔ ꯉꯜꯂꯤꯀꯣ ꯑꯗꯨꯗꯤ
ꯍꯣꯏ ꯉꯟꯕꯗꯨꯅ ꯉꯟꯕꯅ ꯐꯕꯅꯦ
ꯍꯣꯏ ꯉꯟꯕꯗꯨꯅꯦ ꯄꯥꯝꯃꯤꯁꯦ ꯍꯧꯖꯤꯛ ꯊꯦꯡꯕꯗꯤ ꯇꯜꯂꯦꯕ ꯉꯜꯂꯗꯤ ꯍꯣꯔꯦꯟ ꯉꯁꯤ ꯉꯜꯂꯕꯅꯤꯅ ꯉꯁꯤꯗꯤ ꯌꯦꯡꯉꯅꯤ ꯅꯍꯥꯟꯗꯒꯤꯗꯤ ꯌꯦꯡꯗꯦ ꯑꯗꯨꯝ ꯑꯥꯔꯖꯦꯟꯇꯤꯅꯥ ꯍꯣꯏ ꯁꯥꯟꯅꯕ ꯀꯥꯟꯗ ꯃꯔꯛꯇ ꯌꯦꯡꯕꯒꯤ ꯋꯥꯅ‌ꯦ ꯄꯣꯔꯇꯨꯒꯜ ꯃꯔꯛ ꯑꯃ ꯁꯥꯟꯅꯕ ꯀꯥꯟꯗꯁꯨ ꯑꯗꯨ ꯉꯔꯥꯡꯗꯤ ꯌꯦꯡꯗ꯭ꯔꯦ ꯅꯔꯥꯡꯁꯨ ꯌꯦꯡꯗꯦ ꯉꯁꯤꯗꯤ ꯍꯜꯂꯒ ꯌꯦꯡꯉꯨꯔꯅꯤ ꯕꯣꯜ ꯌꯦꯡꯕꯁꯦ ꯌꯥꯝ ꯄꯥꯝꯖꯕ ꯑꯩ ꯏꯁꯥꯁꯦ ꯁꯣꯟꯕꯗꯨꯗꯀ‌ꯣ ꯅꯨꯃꯤꯗꯥꯡ ꯇꯨꯝꯗꯔꯗꯤ ꯍꯥꯏꯔꯒ ꯋꯥꯒꯅꯤ ꯍꯥꯏꯔꯒ ꯑꯩꯁꯦ ꯌꯦꯡꯗꯕꯅꯦꯕ
ꯑꯩ ꯑꯩꯈꯣꯏꯁꯨ ꯑꯔꯖ‌ꯦꯟꯇꯤꯅꯥ ꯈꯛ ꯄꯥꯝꯃꯦ ꯃꯣꯏ ꯍꯦꯛ ꯁꯥꯥꯟꯅꯔꯕ ꯑꯗꯨꯝ ꯌꯦꯡꯉꯤꯅꯤ ꯕꯥꯔꯣ ꯑꯣꯏꯒ‌ꯦꯔꯣ ꯄꯨꯡ ꯑꯍꯨꯝ ꯑꯣꯏꯒꯦꯔꯣ ꯍꯣꯏ ꯑꯌꯨꯛ ꯑꯌꯨꯛꯇꯗꯤ ꯌꯦꯡꯗꯦꯕꯀꯣ ꯑꯌꯨꯛ ꯇ ꯀꯩꯅꯣ ꯑꯥ ꯃꯔꯛ ꯃꯔꯛꯇ ꯐꯥꯏꯚ ꯊꯥꯔꯇꯤꯒꯨꯝꯕ ꯁꯥꯟꯅꯩꯗꯅ
ꯑꯥ
ꯑꯦ ꯐꯣꯔ ꯐꯣꯔꯒꯨꯝꯕ ꯑꯗꯨꯗꯗꯤ ꯌꯦꯡꯗꯦ ꯑꯩ ꯐꯖꯅ ꯇꯨꯝꯃ‌ꯦ
ꯑꯣ ꯑꯔꯖꯦꯟꯇꯤꯅꯥꯒꯤ ꯐꯦꯟꯅꯦ ꯌꯥꯝꯕ ꯃꯥꯜꯂ‌ꯦꯕ
ꯑꯅꯝ ꯈꯪꯗꯦꯗ ꯑꯅꯝꯕꯗ ꯀꯩꯅꯣ ꯑꯥ ꯑꯅꯝꯕꯗ ꯑꯥꯔꯖꯦꯟꯇꯤꯅꯥ ꯐꯦꯟꯁꯦ ꯌꯥꯝꯗꯤ ꯌꯥꯝꯗꯕꯅꯦ
ꯑꯣ
ꯁꯨꯝ ꯑꯥ ꯀꯃꯥꯏꯅ ꯍꯥꯏꯁꯤꯔꯥ ꯀꯣꯏ ꯏꯟꯁꯤꯗꯦꯟ ꯁꯨꯃꯥꯏꯅꯀꯣ
ꯑ ꯈꯪꯗꯦ ꯑꯌꯥꯝꯕꯗꯗꯤ ꯁꯨꯝ ꯈꯔ ꯌꯥꯝꯕ ꯃꯥꯜꯂꯦ ꯍꯟꯗꯛ
ꯎꯝ ꯑꯁꯤ ꯑꯩꯈꯣꯏ ꯂꯩꯐꯝ ꯍꯧꯖꯤꯛꯁꯤꯁꯨ ꯀꯩꯅꯣ ꯑꯥ ꯑꯅꯝꯕꯗ ꯀꯩꯅꯣꯅꯦꯕ ꯑꯥ ꯁꯤ ꯑꯦ ꯕ꯭ꯔꯥꯖꯤꯜꯒ ꯑꯗꯨ ꯅꯠꯇꯦ ꯕ꯭ꯔꯥꯖꯤꯜꯒ ꯄꯣꯔꯇꯨꯒꯜꯅꯦꯕ
ꯑꯣ
ꯑꯩ ꯍꯣꯏ ꯑꯔꯖꯤꯟꯇꯤꯅꯁꯦ ꯃꯤ ꯑꯅꯤ ꯑꯍꯨꯝꯈꯛꯅꯦꯕ ꯑꯇꯩꯗꯤ ꯃꯤ ꯇꯔꯥ ꯀꯨꯟ ꯂ‌ꯣꯏ ꯂ‌ꯣꯏ ꯑꯗꯨꯃꯥꯏꯅ ꯑꯣꯏꯕꯅꯦꯕꯀꯣ ꯌꯦꯡꯕ ꯀꯥꯟꯗꯁꯨ ꯑꯩꯈꯣꯏ ꯃꯤ ꯑꯅꯤ ꯈꯪꯅ‌ꯦꯕ ꯌꯦꯡꯕꯁꯦ ꯀꯥꯗ
ꯑꯣ
ꯃꯤ ꯑꯁꯨꯛ ꯌꯥꯝꯅ ꯂꯩꯔꯒ ꯑꯃꯨꯛ ꯑꯥꯔꯖꯦꯟꯇꯤꯅꯥ ꯁꯥꯟꯅꯕ ꯅꯨꯃꯤꯠꯇ ꯃꯤ ꯑꯅꯤꯈꯛ ꯌꯦꯡꯕꯅꯦ
ꯀꯥꯡ ꯃꯌꯥꯝꯁꯤꯒ ꯒꯨꯠ ꯅꯥꯏꯠ ꯒꯨꯠ ꯅꯥꯏꯠꯒ ꯊꯥꯜꯂꯒ ꯑꯁ ꯀꯥꯡ ꯃꯥꯔꯛꯇ ꯌ‌ꯦꯡꯕꯅꯤ ꯈ‌ꯣꯏ ꯁꯤꯅꯤꯃ ꯍꯣꯜ ꯑꯃ ꯂꯩꯕꯅꯦꯕꯀꯣ ꯑꯗꯨꯗ ꯑꯁ ꯃꯤ ꯑꯅꯤꯈꯛ ꯌꯦꯡꯕ ꯑꯃꯁꯨ ꯃꯌꯥꯏꯗꯨꯗ ꯇꯨꯝꯂꯛꯄ ꯑꯁ ꯕꯤꯠ ꯈꯨꯌꯥꯎꯗꯕꯗꯤ ꯅꯪꯗꯤ ꯍꯧꯖꯤꯛꯀꯥꯟ ꯀꯔꯤ ꯀꯔꯤ ꯍꯣꯠꯅꯒꯦ ꯍꯥꯏꯕꯗꯤ ꯀꯔꯤ ꯇꯧꯔꯤꯒꯦ
ꯎꯝ ꯑꯩ ꯀꯩꯅ‌ꯣ ꯇꯤꯆꯤꯡ ꯑꯣꯏꯔꯤ ꯇꯤꯆꯤꯡ ꯇꯧꯔꯤ
ꯇꯨꯏꯁꯟꯒꯨꯝꯕꯔꯣ ꯇꯨꯏꯁꯟꯒꯨꯝꯕꯔꯣ
ꯍꯥ
ꯑꯣꯖꯥꯔꯣ ꯇꯨꯏꯁꯟ ꯒꯨꯝꯕꯔꯣ
ꯑꯣꯖꯥꯁꯨ ꯇꯨꯏꯁꯟꯁꯨ
ꯌꯥꯝ ꯐꯩꯌ‌ꯦ
ꯎꯝ ꯑꯁ ꯐꯩꯌ‌ꯦ ꯍꯥꯏꯋꯥꯅꯤ
ꯎꯝ ꯋꯥꯗꯤ ꯐꯖꯅ ꯋꯥꯔꯝꯅꯤ ꯑꯉꯥꯡ ꯁꯥꯇ꯭ꯔ ꯈꯤꯇꯪ ꯂꯝ ꯍꯦꯟꯕꯁꯤꯡꯗ‌ꯣ ꯍꯣꯠꯅꯕꯗ ꯅꯣꯏ ꯋꯥꯔꯝꯅꯤ ꯈꯪꯉ‌ꯦ ꯑꯩꯈꯣꯏꯁꯨ ꯂꯝ ꯍꯦꯟꯕꯅꯤꯅ ꯑꯦ ꯑꯩꯈꯣꯏꯁꯨꯦ ꯂꯝ ꯍꯦꯟꯕꯤꯅꯤꯅ ꯑꯣꯖꯥꯅ ꯋꯥꯕꯗꯣ
ꯑ
ꯄꯥꯗ ꯑꯗꯨꯝ ꯆꯩꯔꯛꯄꯗꯣ꯫
ꯎꯝ
ꯑꯗꯨꯅ ꯑꯁ ꯈꯜꯂ ꯀꯥꯟꯗ ꯀ ꯈꯜꯂꯦꯗ꯫
ꯎꯝ ꯑꯁ ꯑꯃꯨꯛ ꯑꯃꯨꯛꯇꯤꯀꯣ ꯁꯥꯎꯅꯤꯡꯕꯖꯥꯅꯤ꯫ ꯁꯥꯎꯅꯤꯡꯉꯁꯨ ꯑꯉꯥꯡꯅꯤꯅ ꯑꯃꯨꯛ ꯂꯥꯎꯔꯨꯕꯁꯨ ꯌꯥꯗꯦ ꯐꯨꯔꯨꯕꯁꯨ ꯌꯥꯗꯦ꯫
ꯍꯣꯏ ꯄꯨꯔꯗꯤ ꯃꯣꯏ ꯑꯃꯨꯛ ꯀꯥꯎꯔꯣꯏꯕ꯫
ꯎꯝ ꯐꯣꯔꯅꯤ ꯐꯣꯔꯒ ꯃꯤꯁꯅ ꯑꯗꯨꯃꯥꯏꯅ ꯇꯧꯔ ꯐꯨꯔꯛꯑꯦ ꯍꯥꯏꯕꯒꯨꯝꯕ ꯀꯝꯄ꯭ꯂꯦꯟ ꯆꯧꯂꯅꯤ꯫ ꯑꯗꯨꯒꯕ ꯐꯕꯕꯨꯗꯤ ꯍꯣꯏ ꯒ꯭ꯌꯥꯟ ꯇꯥꯕ ꯄꯦꯔꯦꯟꯁꯤꯡꯅꯗꯤꯀꯣ ꯀꯔꯁꯨ ꯍꯥꯏꯔꯣꯏꯕ꯫ ꯃꯔꯛꯇ ꯒ꯭ꯌꯥꯟ ꯇꯥꯗꯕ ꯄꯦꯔꯦꯟꯁ ꯆꯤꯡꯅꯗꯤ ꯑꯗꯨꯝ ꯑꯗꯨ ꯇꯧꯕ ꯉꯝꯗ ꯑꯗꯨꯃꯥꯏꯅ ꯇꯧꯕ ꯍꯥꯏ ꯀꯝꯄ꯭ꯂꯦꯟ ꯂꯥꯛꯀꯅꯦꯕ꯫
ꯍꯣꯏ ꯃꯣꯏ
ꯃꯆꯥꯁꯤꯡꯅ ꯂꯝꯍꯦꯟꯕꯗꯗꯤ ꯈꯪꯗꯕ꯫
ꯎꯝ ꯑꯗꯨꯗꯣ ꯑꯗꯨꯒꯤ ꯃꯆꯥꯁꯤꯡꯗꯣ ꯌꯥꯝ ꯁꯣꯏꯒꯟꯕꯅꯦꯕ ꯍꯥꯏꯕꯗꯤ ꯀꯃꯥꯏ ꯍꯥꯏꯁꯤꯔꯥ ꯎꯝ ꯃꯣꯏ ꯅꯨꯡꯁꯤꯍꯟꯕꯩꯉꯣ ꯃꯣꯏ ꯃꯆꯥꯁꯤꯡꯗꯣ꯫ ꯃꯤ ꯑꯣꯏꯔꯣꯏꯕ ꯅꯨꯡꯁꯤꯃꯟꯕꯁꯨ ꯌꯥꯗꯦꯕ ꯍꯧꯖꯤꯛꯀꯥꯟꯗꯤ꯫ ꯈꯤꯇꯪ ꯈꯤꯇꯪ ꯀꯩꯅꯣ ꯂꯩꯒꯗꯧꯕꯅꯦꯕ ꯑꯗꯨꯔ ꯅꯠꯇ꯭ꯔꯗꯤ ꯀꯥꯏꯗꯒꯤ꯫ ꯑꯩꯈꯣꯏꯁꯨ
ꯑꯩꯈꯣꯏꯒꯤ ꯃꯇꯝꯗꯗꯤ ꯀꯔꯤꯅꯣ ꯐꯨꯑꯣꯗꯅꯤ꯫
ꯅꯣꯏ ꯃꯇꯥ ꯈꯛ ꯂꯩꯇ ꯑꯈꯣꯏ ꯑꯩꯈꯣꯏ ꯁꯤꯗꯤ ꯑꯩꯈꯣꯏꯗꯤ ꯁꯦ ꯑꯩꯒꯤ ꯄꯨꯄꯨ ꯂꯩꯌꯦꯕꯀꯣ꯫
ꯑꯥ
ꯃꯥꯅ ꯄꯨꯡ ꯃꯔꯤ ꯃꯉꯥꯗ ꯍꯧꯒꯠꯂꯛꯑꯅꯤ ꯑꯗꯨꯒ ꯍꯧꯒꯠꯂꯒ ꯇꯟ ꯆꯥꯕ ꯆꯠꯂꯤꯅꯤ ꯍꯜꯂꯛꯑꯀꯥꯟꯗ ꯂꯥꯏꯔꯤꯛ ꯄꯥꯔꯅꯤ ꯏ ꯑꯩꯈꯣꯏꯅ ꯁꯦ ꯀꯩꯅꯣ ꯈ꯭ꯔꯤꯁꯃꯥꯁꯇꯅꯦꯕꯀꯣ꯫ ꯈ꯭ꯔꯤꯁꯃꯥꯁꯀꯨꯝꯕꯅꯦꯕ ꯑꯗꯨꯗ ꯏꯄꯨꯅ ꯑꯌꯨꯛ ꯉꯟꯇꯥꯗ ꯐꯦꯛꯇꯣ ꯂꯧꯊꯣꯛꯑꯒ ꯐꯝꯍꯜꯂꯅꯤ ꯄꯨꯔꯤ ꯆꯥꯍꯜꯂꯅꯤ ꯍꯣꯇꯦꯜꯗ ꯄꯨꯨꯔꯤ ꯆꯜ ꯅꯤꯡꯅꯤꯍꯂꯒ ꯖꯂꯥꯔꯤ ꯃꯥꯥꯔꯅꯦꯕꯥꯅ ꯑꯩꯈꯣꯏꯗ ꯍꯥꯏꯕ ꯂꯥꯏ ꯈꯣꯏꯆꯠ ꯆꯠꯂꯒ ꯃꯥꯕꯨꯜ ꯁꯥꯟꯅꯕ ꯑ ꯍꯦꯛ ꯈꯪ ꯑꯩꯈꯣꯏ ꯄꯨꯄꯨ ꯌꯥꯝ ꯏꯁꯇ꯭ꯔꯤꯛ ꯑꯣꯏꯌꯦꯕꯀꯣ ꯂꯥꯏꯔꯤꯛꯇꯗꯤ꯫
ꯎꯝ
ꯀꯩꯅꯣ ꯏꯪꯂꯤꯁꯇꯣ ꯊꯣꯛꯂꯛꯄ ꯀꯥꯟꯗ ꯁꯞꯖꯦꯛꯁꯤꯡꯗꯣ ꯄꯔꯒ꯭ꯔꯥ ꯄꯔꯒ꯭ꯔꯥꯝꯇ ꯄꯥꯍꯟꯕꯅꯦꯕ ꯑꯗꯨ ꯄꯥꯔꯀꯥꯟꯗ ꯊꯣꯛꯇꯗꯤ ꯎꯁ ꯈꯪꯕꯤꯗ ꯈꯨꯕꯥꯛ ꯄꯥꯛ ꯊꯥꯔꯛꯄ꯫ ꯅꯨꯡꯇꯤꯒꯤ ꯈꯨꯕꯥꯛ ꯆꯥꯔꯛꯄꯅꯦ ꯑꯉꯥꯡ ꯑꯣꯏꯔꯤꯈꯩꯗꯤ ꯑꯗꯨ ꯑꯗꯨꯁꯨ ꯑꯣꯏ ꯑꯗꯨꯒ꯫ ꯄꯥꯕꯨꯡꯅ ꯑꯃꯨꯛ ꯂꯥꯏꯔꯤꯛ ꯇꯥꯛꯑꯦ꯫ ꯑꯃꯨꯛ ꯇꯥꯛꯕ ꯀꯥꯟꯗ ꯀꯩꯅꯣ ꯀꯩ꯫ ꯀꯩ ꯃꯔꯝꯒꯤꯅꯣ ꯍꯪꯕꯅꯦꯕ ꯑꯩꯅ ꯑꯦ ꯑꯦꯝ ꯑꯦ ꯂꯥꯏ ꯐꯪꯂꯛꯄꯀꯣ ꯅꯪ ꯅꯪ ꯆꯥꯎꯔꯛ ꯀꯥꯗ ꯀꯩ ꯑꯣꯏꯅꯤꯡꯒꯦ ꯍꯥꯏꯔꯤꯕꯀꯣ ꯑꯩꯅ ꯑꯗꯨ ꯑꯗꯨ ꯃꯇꯝꯗ ꯁꯨꯄꯔꯃꯦꯟꯁꯦ ꯌꯥꯝ ꯀꯩꯅꯣ ꯃꯤꯡꯁꯦ ꯆꯠꯂꯝꯕ꯫ ꯑꯉꯥꯡ ꯑꯣꯏꯔꯤꯉꯩꯗꯤ ꯁꯨꯄꯔꯕꯤꯠ ꯑꯣꯏꯅꯤꯡꯉꯩ ꯍꯥꯏꯕ ꯏꯁꯀꯦꯜꯗ ꯐꯨꯔꯛꯄ ꯅꯪ ꯁꯨꯄꯔꯚꯦꯟ ꯑꯣꯏꯅꯤꯡꯔꯤꯕꯣ ꯑꯩꯗ ꯋꯥꯗ ꯂꯥꯏꯔꯤꯛ ꯇꯝꯍꯜꯂꯒ ꯁꯨꯄꯔꯃꯦꯟ ꯑꯣꯏꯅꯤꯡꯉꯤ ꯍꯥꯏ ꯅꯪ ꯀꯃꯥꯏ ꯇꯧꯗꯦ ꯍꯥꯏꯔꯒ ꯐꯨꯔꯛꯄ ꯋꯥꯅꯤꯗ꯫
ꯑꯥꯏ ꯖꯥꯠ ꯖꯥꯠꯅꯦ
ꯍꯣꯏ ꯑꯗꯨ ꯃꯇꯝꯗꯗꯤ ꯁꯨꯞꯄ ꯁꯨꯄꯔꯃꯦꯟꯗꯣ ꯃꯤꯡꯗ ꯌꯥꯝ ꯆꯠꯂꯝꯃꯦꯕꯀꯣ
ꯑ
ꯑꯗꯨꯒ ꯏꯃꯥꯅ ꯀꯩꯅꯣ ꯑ ꯁꯦ ꯎꯝ ꯋꯤꯚꯤꯡ ꯇꯧꯅꯕ ꯆꯩ ꯌꯥꯝ ꯑꯄꯤꯛꯄ ꯑꯄꯤꯛꯄ ꯕꯦꯝꯕꯨꯗ ꯁꯦꯝꯕꯗꯣ ꯑꯗꯨꯗ ꯎꯐ
ꯑꯁ
ꯑꯌꯨꯛ ꯉꯟꯇꯥꯗ ꯐꯨꯔꯛꯄꯅꯦ
ꯃꯗꯨꯒꯤ ꯃꯗ ꯃꯗꯨꯒꯤ ꯆꯩꯅꯥꯗꯣ ꯌꯥꯝ ꯅꯥꯕꯅꯤꯀꯣ
ꯍꯣꯏ ꯑꯁ ꯕ꯭ꯂꯦꯛ ꯀꯥꯔꯒ ꯀꯩꯅꯣ ꯌꯥꯝ ꯅꯥꯕꯗꯤ ꯑꯣꯏꯗꯦꯕꯀꯣ ꯑꯗꯨ ꯑꯣꯏꯔꯁꯨ ꯀꯩꯅꯣ ꯑꯁ ꯑ ꯑ ꯗꯥꯛ ꯂꯩꯕꯗꯣ ꯑꯗꯨꯗꯣ ꯁ꯭ꯀꯨꯜꯗ ꯆꯠꯂꯀꯥꯟꯗ ꯑꯁ ꯐꯖꯅ
ꯋꯤꯟꯇꯔ ꯊꯥꯒꯨꯝꯕ ꯃꯇꯝꯗ ꯆꯥꯕ ꯆꯩꯗꯨꯗꯤ ꯅꯥꯕꯅꯦꯍꯦ
ꯎꯝ ꯅꯥꯕꯅꯦ ꯑꯁꯦꯡꯕꯩꯅꯦ ꯑꯗꯨꯒ ꯑꯩꯈꯣꯏ ꯑꯪꯀꯜ ꯑꯃ ꯂꯩꯌꯦꯕꯀꯣ ꯃꯥꯅ ꯑꯩꯈꯣꯏ ꯃꯌꯥꯝꯁꯦ ꯀꯧꯔꯦ ꯑꯩꯈꯣꯏ ꯀꯥꯖꯤꯟ ꯃꯌꯥꯝꯁꯦ ꯀꯧꯔꯒ ꯂꯥꯏꯟꯗ ꯂꯦꯞꯍꯜꯂꯦꯕ ꯅꯨꯄꯥ ꯑꯩꯈꯣꯏꯁꯦ ꯃꯤ ꯇꯔꯥ ꯂꯩꯌꯦꯕ ꯃꯤ ꯇꯔꯥꯗꯣ ꯂꯥꯏꯟ ꯂꯥꯏꯟꯗ ꯂꯦꯞꯍꯜꯂꯦꯕꯀꯣ
ꯎꯝ
ꯂꯥꯏꯟꯗ ꯂꯦꯞꯍꯜꯂꯒ ꯑꯦꯔꯣꯄ꯭ꯂꯦꯟꯒꯤ ꯏꯁꯄꯦꯂꯤꯡꯁꯦ ꯍꯪꯕꯅꯦꯕ
ꯎꯝ
ꯑꯩꯈꯣꯏꯅ ꯈꯪꯗꯕ
ꯍꯝꯍꯝ
ꯀꯤꯃꯟꯕꯒꯤ ꯈꯪꯗꯕ ꯑꯗꯨꯒꯕ ꯑꯁ ꯐꯨꯔꯛꯄꯗꯨꯗꯤ ꯎꯐ
ꯑꯦꯂꯦꯛꯇ꯭ꯔꯤꯛ ꯋꯥꯏꯌꯔꯗꯣ ꯑꯗꯨꯗ ꯐꯨꯔꯛꯄꯅꯦ ꯅꯨꯡꯗꯥꯡꯗ ꯑꯥꯁ ꯇꯔꯥ ꯇꯔꯥꯃꯨꯛ ꯎꯝ ꯑꯩꯈꯣꯏꯗꯣ ꯂꯝꯍꯦꯟꯃꯟꯕꯀꯣ ꯈꯨꯟꯗ ꯀꯣꯏꯆꯠ ꯆꯠꯄꯀꯣ ꯑꯗꯨꯒꯤ ꯃꯥꯁꯦ ꯏꯕꯣꯡ ꯑꯩꯈꯣꯏꯅꯁꯨ ꯈꯥꯡꯕ ꯉꯝꯗ꯭ꯔꯦꯕ ꯑꯗꯨꯒꯤ ꯑꯩꯈꯣꯏ ꯑꯪꯀꯜꯗꯣ ꯀꯣꯜ ꯇꯧꯕꯅꯦꯕ
ꯀꯣꯜ ꯇꯧꯔꯒ ꯁꯤ ꯃꯣꯏ ꯌꯥꯗ꯭ꯔꯦ ꯈꯨꯟꯗ ꯀꯣꯏꯆꯠ ꯆꯠꯂꯦ ꯃꯇꯝ ꯃꯥꯡꯍꯜꯂꯦ ꯍꯥꯏꯌꯦꯕ ꯑꯗꯨꯒ ꯐꯨꯕ ꯅꯪ ꯂꯥꯛꯑꯣ ꯍꯥꯏꯌꯦ ꯃꯥ ꯂꯥꯛꯑꯦ ꯂꯣꯏ ꯀꯧꯔꯦ ꯂꯣꯏ ꯀꯧꯔꯒ ꯂꯥꯏꯟꯗ ꯂꯦꯞꯍꯜꯂꯦ ꯐꯨꯔꯛꯑꯦ ꯑꯁ
ꯈꯨꯟꯗ ꯂꯩꯕ꯭ꯔꯣ ꯅꯪꯗꯤ ꯍꯧꯖꯤꯛ
ꯑꯩ ꯍꯧꯖꯤꯛ ꯇꯝꯄꯥꯛꯇ ꯂꯩ
ꯑꯣ ꯇꯧꯔꯥ ꯂꯩꯕ꯭ꯔꯥ
ꯂꯥꯏꯔꯤꯛ ꯇꯝꯕ ꯂꯥꯛꯄꯅꯦ